ꯀꯩꯗꯧꯔꯤꯒꯦ
ꯀꯩꯁꯨ ꯇꯧꯗꯦꯗ
ꯎꯝ꯫
ꯑꯩ ꯀꯔꯤ ꯁꯣꯛꯄꯤꯕꯒꯤꯔ ꯈꯡꯗꯦ ꯑꯩꯁꯦ ꯑꯦꯂꯔꯖꯤꯛ ꯇꯧꯕꯅ ꯌꯥꯗ꯭ꯔꯦ
ꯏꯂꯨ ꯏꯔꯨ ꯏꯔꯨ ꯂꯨꯖꯔꯨ ꯂꯨ ꯂꯨꯖꯧ ꯑꯗꯨꯗꯤ ꯐꯥꯒꯅꯤ
ꯑꯁ ꯑꯩꯗꯤ ꯏꯁꯤꯡ ꯑꯏꯪꯕ ꯁꯤꯖꯤꯟꯅꯔꯁꯨ ꯌꯥꯝ ꯑꯦꯂꯔꯖꯤꯛ ꯑꯣꯏꯌꯦ ꯑꯗꯨꯒꯤ ꯕꯦꯔꯥ ꯌꯥꯝ ꯀꯥꯕꯅꯤ
ꯅꯪ ꯑꯣꯏꯔꯣꯏ ꯑꯗꯨꯗꯤ ꯅꯪ ꯑꯣꯏꯔꯔꯣꯏ
ꯈꯪꯗꯦ ꯑꯣꯏꯔꯔꯣꯏ ꯑꯣꯏꯔꯣꯏꯗꯕ ꯃꯤ ꯑꯣꯏꯕꯒꯤꯅꯦ ꯏꯁꯤꯡ ꯏꯪꯕ ꯏꯔꯨꯨ ꯂꯨꯔꯗꯤ ꯑꯩꯗꯤ ꯑꯦꯂꯔꯖꯤꯛ ꯑꯣꯏꯕꯅꯤ
ꯑꯗꯨꯗꯤ ꯏꯁꯤꯡ ꯑꯁꯥꯕ ꯂꯨꯖꯔꯣ
ꯁꯥꯔ ꯀꯥꯟꯗ ꯀꯅꯥꯅ ꯏꯁꯤꯡ ꯑꯁꯥꯕ ꯏꯔꯧꯕ ꯉꯝꯗꯣꯏꯅꯣ
ꯅꯪꯅ ꯏꯁꯤꯡ ꯑꯏꯪꯕ ꯇꯧꯕ ꯀꯥꯟꯗ ꯑꯦꯂ꯭ꯔꯖꯤꯛ ꯑꯣꯏ ꯍꯥꯏꯕꯗꯨꯗ ꯑꯁꯥꯕ ꯑꯣꯏꯔꯗꯤ ꯐꯒꯅꯤ ꯍꯥꯏ ꯅꯤꯗ
ꯂꯣꯏ ꯍꯥꯀꯠꯆꯔꯦꯗꯣ ꯑꯩꯗꯣ ꯈꯪ ꯑꯁ ꯇꯨꯝꯗꯦꯗ ꯍꯜꯂꯛ ꯑꯕꯣ ꯅꯪꯃꯨꯛ ꯍꯜꯂꯛ ꯑꯕꯣ ꯃꯨꯛ
ꯍꯜꯂꯛꯑꯦ
ꯌꯥꯝ ꯊꯨꯑꯦꯅ
ꯄꯨꯡ ꯑꯃ ꯈꯛꯇꯅꯤ ꯁꯤ ꯑꯅꯛꯄꯗꯅꯦ
ꯑꯣ ꯌꯥꯝ ꯉꯥꯎꯋꯦ ꯍꯧꯖꯤꯛꯇꯤ ꯌꯥꯝ ꯌꯥꯝ ꯉꯥꯎꯊꯣꯛꯑꯦ ꯄꯥꯎꯗꯔ ꯇꯩꯕꯒꯤ
ꯄꯥꯟꯗ꯭ꯔ ꯍꯥꯞꯄꯐꯥꯎ ꯉꯧꯗ꯭ꯔꯗꯤ ꯑꯩꯅ ꯑꯩꯅ ꯈꯟꯕꯗ ꯅꯪꯁꯦ ꯈꯔ ꯃꯨꯒꯗꯕ ꯃꯥꯜꯂꯦꯗ
ꯈꯥꯔ ꯃꯨꯕ ꯅꯠꯇꯦ ꯌꯥꯝ ꯃꯨꯕꯅꯦ
ꯅꯪꯒꯤ ꯍꯧꯖꯤꯛ ꯍꯥꯏꯕꯒꯤ ꯃꯑꯣꯡ ꯃꯇꯨꯡ ꯏꯟꯅꯗꯤ
ꯌꯥꯝ ꯉꯧꯈ꯭ꯔꯦ
ꯈꯣꯏꯁꯨ ꯑꯩꯈꯣꯏꯁꯨ ꯃꯨꯏꯗ ꯑꯗꯨꯕꯨ ꯃꯌꯥꯡ ꯀꯥꯡꯕꯨꯗꯒꯤꯗꯤ ꯉꯧꯋꯦ ꯈꯔ ꯍꯦꯟ ꯈꯔ ꯉꯧꯋꯦ
ꯃꯌꯥꯡꯗꯤ ꯌꯥꯝ ꯉꯥꯎꯕ ꯂꯩꯍꯦ
ꯎꯝ
ꯃꯌꯥꯡꯕꯨ ꯎꯁꯤꯠꯇꯕ ꯇꯧꯅꯣ ꯍꯦ
ꯑꯩꯈꯣꯏ ꯁ꯭ꯋꯥꯏ ꯑꯩꯈꯣꯐ ꯁ꯭ꯋꯥꯏꯗ ꯑꯩꯈꯣ ꯁ꯭ꯋꯥꯏꯗ ꯂꯩ ꯂꯩꯕ ꯀꯥꯡꯕꯨꯗꯣ ꯍꯥꯏꯕꯅꯤꯗ ꯑꯩꯅ ꯍꯧꯖꯤꯛ ꯁꯥꯟꯅꯔꯨꯕꯅꯤꯅ ꯑꯃꯨꯛꯀ ꯇꯨꯝꯅꯤꯡꯈ꯭ꯔꯕ
ꯑꯁ ꯇꯨꯝꯃꯣ ꯑꯗꯨꯗꯤꯀꯣ
ꯉꯥꯛ ꯂꯣꯏꯔꯒ ꯇꯨꯝꯃꯅꯤ ꯍꯧꯖꯤꯛ ꯏꯔꯨ ꯑꯁ ꯏꯔꯨ ꯏꯔꯨ ꯂꯨꯖꯕ ꯂꯣꯏꯔꯒ ꯐꯦꯟ ꯊꯥꯔꯒ ꯍꯤꯞꯄꯁꯦ ꯈꯨꯅꯨꯡꯉꯥꯏꯗꯤꯀꯣ ꯑꯁ
ꯅꯨꯡꯉꯥꯏꯕꯅꯦ ꯅꯨꯡꯉꯥꯏꯕꯅꯦ
ꯍꯨꯃꯥꯡ ꯖꯣꯔꯣ ꯖꯣꯔꯣ ꯇꯥꯕꯒꯤꯀꯣ ꯉꯁꯥꯏ ꯑꯁ ꯌꯥꯝ ꯐ꯭ꯔꯦꯁ ꯑꯣꯏꯈ꯭ꯔꯦ ꯍꯧꯖꯤꯛ ꯁꯦ ꯉꯁꯥꯏ ꯑꯌꯨꯛꯇ ꯑꯌꯨꯛꯀꯤ ꯒꯦꯝꯗ ꯎꯕꯁꯤꯡꯗꯣ ꯉꯁꯥꯏ ꯐꯤꯜꯗ ꯍꯧꯖꯤꯛ ꯄ꯭ꯂꯦ ꯇꯧꯔꯛ ꯍꯜꯂꯛꯄꯅꯦ
ꯎꯝ ꯅꯪ ꯂꯥꯏꯐ ꯊꯥꯒꯠꯀꯦ ꯍꯥꯏꯕꯗꯣ ꯊꯥꯒꯠꯄ꯭ꯔꯣ
ꯊꯥꯒꯠꯂꯦ
ꯑꯩꯕꯨ ꯎꯍꯟꯗꯕ ꯅꯪ
ꯂꯥꯏꯐ ꯊꯥꯕꯗꯣ ꯀꯩꯅꯣ ꯇꯧꯋꯤꯗ ꯅꯦꯠꯋꯥꯛ ꯃꯄꯥꯟꯗꯒꯤ ꯏꯃꯥꯟꯅꯕ ꯑꯃꯅ ꯊꯥꯕꯤꯕ ꯑꯩꯗꯤ ꯁꯥꯟꯅꯔꯨꯕꯀꯣ ꯑꯗꯨꯒꯤ ꯃꯤꯗꯣ ꯐꯖꯅ ꯁꯦꯡꯅ ꯎꯕꯗ ꯈꯔ ꯋꯥꯠꯂꯦꯕꯀꯣ
ꯐꯥꯒꯤ ꯇꯧꯕꯅꯦ ꯅꯪ ꯂꯥꯏꯐ ꯊꯥꯒꯠꯂꯁꯨ ꯑꯩ ꯌꯦꯡꯉꯣꯏ
ꯈꯪꯉꯦ ꯌꯦꯡꯔꯣꯢ ꯍꯥꯢꯕ ꯑꯩꯗꯤ ꯅꯣꯢꯒꯤꯗꯃꯛꯇ ꯊꯥꯒꯠꯄ ꯅꯠꯇꯦ ꯑꯩꯈꯣꯢ ꯃꯔꯨꯞ ꯈꯥꯡꯕꯨ ꯒꯤꯗꯃꯛꯇ ꯊꯥꯒꯠꯄꯅꯤ
ꯑꯩꯁꯨ ꯈꯪꯉꯤꯅ
ꯍꯨꯝ ꯑꯗꯨꯗꯤ ꯑꯗꯨꯗꯤ
ꯅꯥꯪꯗꯤ ꯑꯩꯁꯨ ꯈꯪꯉꯦ ꯑꯗꯨꯕꯨꯗꯤ
ꯑꯥ ꯑꯗꯨꯒꯤꯅꯦꯕ ꯏꯕꯤꯅꯤꯡꯗꯤ ꯀꯔꯤ ꯏꯟꯁꯥꯡ ꯑꯃꯨꯛꯀ ꯆꯥꯔꯅꯤ
ꯈꯪꯗꯦ ꯍꯟꯖꯥꯡ ꯍꯣꯡ ꯊꯣꯡꯅꯕ ꯈꯟꯕꯗ ꯀꯣꯛ ꯌꯥꯝ ꯁꯥꯏ
ꯅꯪꯅ ꯊꯣꯡꯕ꯭ꯔꯥ ꯅꯣꯏ ꯃꯤ ꯑꯃ ꯑꯇꯣꯞꯄꯅ ꯊꯣꯡꯕ꯭ꯔꯥ
ꯑꯩꯈꯣꯏ ꯕꯨꯕꯣꯛꯁꯨ ꯃꯔꯛ ꯃꯔꯛꯇꯗꯤ ꯊꯣꯡꯉꯤꯗ ꯑꯩꯅꯁꯨ ꯃꯔꯛ ꯃꯔꯛ
ꯅꯪ ꯅꯪꯁꯨ ꯊꯣꯡꯕ ꯌꯥꯝ ꯍꯩꯕ꯭ꯔꯥ
ꯌꯥꯝ ꯍꯥꯏꯗꯦ ꯑꯗꯨꯕꯨ ꯑꯩꯒꯤꯗꯃꯛꯇꯤ ꯑꯗꯨꯝ ꯈꯪꯅꯤꯗ
ꯑꯁ ꯅꯨꯄꯤ ꯅꯨꯄꯤ ꯈꯣꯏ ꯃꯣꯏ ꯈꯨꯠ ꯍꯥꯎꯕ ꯀꯥꯡꯕꯨ ꯍꯥꯎ ꯍꯥꯎꯕꯗꯁꯨ ꯃꯣꯏꯅ ꯍꯦꯛꯇ ꯅꯨꯄꯤꯈ꯭ꯔꯗꯤ ꯍꯦꯛꯇ ꯊꯣꯡꯔꯥꯒ ꯄꯪꯍꯥꯎꯗ ꯍꯥꯎꯕ ꯈꯔ ꯂꯩꯗꯅ ꯑꯗꯨꯒꯨꯝꯕ ꯅꯨꯄꯤꯗꯣ ꯃꯒꯨꯟ ꯇꯣꯉꯥꯟꯅ ꯆꯦꯂꯤꯀꯣ ꯆꯦꯟꯕꯅꯤꯀꯣ ꯑꯗꯨꯃꯥꯏꯅ ꯑꯣꯏꯅꯕ ꯇꯧ ꯍꯥꯏꯗꯤ ꯃꯁꯛ ꯃꯁꯛꯇ ꯅꯠꯇꯅ ꯇꯣꯉꯥꯟꯕ ꯑꯍꯦꯟꯕ ꯍꯥꯏꯇꯥꯔꯦꯅꯦ ꯃꯉꯣꯟꯗ ꯆꯦꯜꯂꯤꯁꯦ
ꯎꯝ
ꯑꯗꯨꯃꯥꯏꯅ ꯇꯧꯒꯗꯕ ꯍꯣꯠꯅꯧ
ꯍꯣꯠꯅꯗ꯭ꯔꯁꯨ ꯈꯨꯠ ꯈꯨꯠꯇ ꯂꯩꯕꯅꯤꯗ ꯃꯤ ꯑꯇꯩꯅ ꯍꯥꯎꯅꯕ ꯌꯥꯝ ꯁꯦꯝꯃꯁꯨ ꯍꯥꯎꯇꯥꯕꯁꯨ ꯌꯥꯎꯕꯅꯤ
ꯀꯔꯤ ꯍꯥꯢꯕ
ꯊꯣꯡꯕꯗꯒꯤ ꯀꯩꯅꯣ ꯇꯧꯗ꯭ꯔꯗꯤ ꯇꯥꯕ꯭ꯔꯣ
ꯇꯥꯥꯢ ꯇꯥꯢ ꯍꯥꯢꯔꯣ
ꯃꯁꯥ ꯃꯁꯥꯗꯒꯤ ꯗꯨꯝ ꯂꯩꯕꯅꯦꯕ ꯌꯥꯝ ꯍꯥꯎꯅꯤꯡꯉꯥꯏ ꯁꯦꯝꯃꯁꯨ ꯍꯥꯎꯇꯥꯕꯁꯨ ꯂꯩꯕꯅꯦ ꯈꯨꯠꯇꯨ
ꯀꯩꯅꯣ ꯂꯩꯗꯅ ꯈꯔ ꯀ ꯀ꯭ꯔꯤ ꯍꯥꯏꯗꯣꯏꯅꯣ ꯌꯥꯝ ꯈꯔ ꯀꯟꯁꯟꯇ꯭ꯔꯦꯠ ꯑꯣꯏꯔꯒ ꯊꯣꯡꯉꯀꯥꯟꯗꯗꯤ ꯍꯥꯎꯋꯦꯗꯅ
ꯍꯣꯏ ꯑꯗꯣ ꯃꯤ ꯑꯇꯩꯅ ꯍꯥꯎꯒꯦꯅ ꯊꯣꯡꯉꯁꯨ ꯍꯥꯎꯇꯥꯕ ꯃꯤꯁꯨ ꯌꯥꯎꯕꯅꯦꯕ ꯈꯨꯠꯇꯣ
ꯑꯁ ꯏꯆꯦ ꯑꯃ ꯏꯆꯦ ꯑꯩꯈꯣꯏꯒꯤ ꯏꯃꯨꯡꯒꯤ ꯏꯆꯦ ꯑꯍꯟꯗꯣ ꯃꯥꯗꯣ ꯊꯣꯡ ꯊꯥꯛꯕ ꯌꯥꯝ ꯍꯩꯕꯀꯣ ꯑꯗꯨ ꯑꯩꯅ ꯁ꯭ꯀꯨꯜ ꯂꯥꯏꯔꯤꯛ ꯇꯝꯕ ꯆꯠꯄ ꯀꯥꯟꯗ ꯆꯠꯂꯝ ꯆꯂꯦ ꯆꯠꯄ ꯃꯇꯝꯗ ꯃꯥ ꯂꯨꯍꯣꯡꯒ꯭ꯔꯕ ꯄꯥꯝꯃꯨꯏꯌꯦ
ꯑꯁ ꯃꯥ ꯅꯪꯅ ꯄꯥꯥꯝꯃꯨꯏ ꯖꯤꯗꯤ ꯅꯣꯏꯒꯤ ꯅꯠ ꯆꯦꯕ ꯅꯠꯇꯦꯕ ꯃꯥꯒꯤ ꯆꯥꯛ ꯍꯤꯟꯖꯥꯡꯗꯨꯅꯦꯕ
ꯃꯥꯅꯦ ꯑꯁ ꯏꯆꯦꯗꯣ ꯅꯨꯡꯁꯤꯈ꯭ꯔꯖꯥꯠꯅꯤ ꯈꯨꯟꯗꯕꯨꯗꯤ ꯄꯥꯜꯂꯦ ꯑꯗꯨꯕꯨ ꯆꯥꯛ ꯆꯥꯕ ꯈꯨꯗꯤꯡ ꯃꯤꯌꯣ ꯃꯤ ꯑꯇꯣꯞꯄ ꯌꯨꯝꯗ ꯃꯥꯅ ꯊꯣꯡꯕ ꯆꯥꯕ ꯆꯠꯂꯤꯗꯤ ꯃꯤꯅꯁꯨ ꯅꯨꯡꯉꯥꯏꯔꯣꯏꯕꯀꯣ
ꯅꯨꯡꯉꯥꯏ ꯀꯥꯏꯗꯦꯗ ꯑꯗꯨꯕꯨꯗꯤ
ꯑꯗꯨꯝ ꯍꯦꯛꯇ ꯆꯥꯛ ꯀꯥꯎꯕ ꯁꯨꯃꯥꯏꯅ ꯈꯣꯠꯂꯤꯅ ꯑꯩꯖꯨ ꯃꯅꯥꯎꯅꯨꯄꯥ ꯑꯇꯣꯝꯕꯅꯤꯅꯀꯣ ꯌꯥꯝ ꯂꯨꯅ ꯇꯧꯕꯤꯌꯦꯕ
ꯑꯇꯣꯝꯕꯁꯤ ꯌꯥꯝꯈ꯭ꯔꯦꯗ
ꯑꯩꯔ ꯏꯇꯥꯎ ꯑꯃꯅꯁꯨ ꯏꯇꯥꯎ ꯑꯃꯅꯁꯨ ꯇꯣꯝꯕꯅꯦ
ꯑꯩꯒꯤ ꯂꯤꯁꯇ ꯌꯥꯝ ꯑꯇꯣꯝꯕ ꯂꯩ
ꯑꯇꯣꯟꯕ ꯍꯥꯢꯕꯅꯤꯀꯣ ꯑꯇꯣꯝꯕ ꯅꯠꯇꯦ ꯑꯇꯣꯟꯕ
ꯑꯇꯣꯟꯕꯗꯨꯅꯤ ꯌꯥꯝ ꯂꯩꯌꯦꯕ
ꯑꯣ ꯑꯁ ꯂꯩꯕꯥꯛ ꯐ ꯂꯩꯕꯥꯛ ꯐꯩꯀꯣ ꯅꯪ ꯑꯗꯨꯗꯤ
ꯎꯝ ꯏ
ꯁꯤ ꯑꯇꯣꯝꯕ ꯃꯔꯛꯇꯒꯤ ꯑꯃ ꯈꯟꯍꯧꯔꯣ
ꯅꯨꯄꯥ ꯑꯃꯈꯛꯇꯅꯦꯒꯨꯝꯕ ꯇꯣꯟꯕꯅꯦꯒꯨꯝꯕ ꯑꯩꯁ
ꯈꯣꯢꯗꯤ ꯑꯩꯈꯣꯢꯗꯤ ꯃꯉꯥ ꯑꯣꯢ ꯑꯗꯨꯅ ꯑꯩꯅ ꯂꯥꯁ ꯑꯣꯢꯕꯀꯣ
ꯑꯇꯣꯟꯕꯖꯤ ꯌꯥꯝꯃꯦ ꯃꯊꯟꯗ ꯄꯣꯛꯄꯁꯤ ꯌꯥꯝꯃꯦ
ꯎꯝ ꯑꯁ ꯏꯇꯥꯎ ꯑꯃꯗꯨꯁꯨ ꯃꯥꯢ ꯃꯌꯥꯝꯕ ꯌꯥꯝꯕꯅꯤ ꯃꯤ ꯑꯍꯨꯝ ꯑꯣꯢꯕ ꯑꯣꯢ ꯗꯨꯃꯥꯢ ꯇꯧꯏ
ꯎꯝ
ꯃꯉꯣꯟꯅ ꯃꯥꯅ ꯅꯪꯒꯤ ꯃꯔꯝꯗ ꯍꯥꯢꯔꯛꯁꯤ ꯌꯥꯗꯤ ꯌꯥꯕꯖꯥꯅꯤꯀꯣ ꯍꯥꯢꯅ ꯍꯥꯢꯔꯛꯏꯕꯀꯣ
ꯊꯥꯎ ꯍꯥꯟꯗ꯭ꯔꯤ
ꯍꯧꯖꯤꯛ ꯐꯥꯎꯅꯗ꯭ꯔꯦ
ꯑꯩꯒꯤ ꯀꯩꯅꯣ ꯇꯧꯔꯤꯉꯩꯗꯗꯤ ꯐꯥꯎꯅꯕꯅꯦꯕ ꯃꯥꯒꯤꯁꯨ ꯂꯣꯢꯈ꯭ꯔꯕꯅꯤꯅ
ꯃꯥꯅ ꯍꯥꯢꯔꯦ ꯑꯁ ꯑꯗꯨ ꯅꯪꯖꯨ ꯀꯣꯜ ꯇꯧꯋꯣ ꯗꯨ ꯅꯇꯩꯃꯥ ꯑꯣꯢꯍ ꯑꯣꯢꯍꯟꯁꯤꯔꯥ ꯍꯥꯢꯅ ꯑꯩꯗꯤ ꯈꯜꯂꯤꯕꯅꯤ ꯍꯥꯢꯅꯀꯣ ꯁꯨꯝ ꯍꯥꯢꯁꯜ ꯍꯥꯢꯖꯜꯂꯨꯕ ꯑꯁ ꯅꯪꯅꯕꯨ ꯅꯪꯅꯕꯨ ꯁꯨꯃꯥꯢꯅ ꯇꯧꯔꯗꯤ ꯑꯩꯁꯨ ꯃꯔꯛꯇꯤ ꯀꯣꯜ ꯇꯧꯒꯦꯅ ꯍꯥꯢꯅ ꯑꯩꯁꯨ ꯂꯣꯢꯁꯟꯂꯨꯕꯗꯨꯗ ꯅꯝꯕꯔ ꯄꯤꯔꯛꯄ ꯋꯥꯅꯤꯗ
ꯃꯥꯁꯨ ꯍꯥꯏꯔꯑꯦ ꯏꯃꯥꯟꯅꯕꯒꯤ ꯑꯩꯅ ꯀꯣꯜ ꯃꯥꯒꯤꯗꯣ ꯂꯣꯢꯔꯦ ꯍꯥꯢꯌꯦꯕ ꯏꯃꯥꯟꯅꯕ ꯑꯃ ꯂꯩꯕꯅꯤ ꯃꯥꯒꯤ ꯃꯥꯒ ꯀꯣꯜ ꯇꯧꯒꯦꯔꯥ ꯍꯥꯢꯌꯦ ꯑꯩ ꯄꯤꯔꯛꯀꯦ ꯃꯉꯣꯟꯗ ꯄꯤꯕꯤꯒꯦꯀꯣ ꯄꯤꯈ꯭ꯔꯕꯅꯦ ꯑꯁ ꯄ꯭ꯔꯥ ꯗꯤꯇꯦꯜ ꯍꯥꯢꯔꯛꯑꯦ
ꯃꯥꯅꯦ ꯃꯥꯅꯦ ꯃꯥꯁꯨ ꯌꯥ ꯃꯥꯁꯨ ꯌꯥꯕꯅꯤ ꯃꯥ ꯁꯨꯃꯥꯢꯅ ꯇꯧꯕꯗꯣ ꯅꯪ ꯍꯔꯥꯎꯗ꯭ꯔꯣꯅꯦ ꯗꯨꯃꯥꯢꯅ ꯇꯧꯍꯧꯗꯗꯤ ꯍꯧꯖꯤꯛ ꯏꯕꯅꯤ ꯐꯥꯎꯅꯔꯔꯣꯢꯕ
ꯍꯣꯢ ꯍꯣꯢ ꯑꯗꯨꯅꯤ
ꯏꯇꯥꯎꯁꯨ ꯑꯩꯒꯤꯗꯃꯛꯇ ꯌꯥꯝ ꯈꯟꯕꯤꯕꯀꯣ ꯌꯥꯝ ꯅꯨꯡꯉꯥꯢꯈ꯭ꯔꯖꯥꯠꯅꯤ
ꯎꯝ
ꯃꯥ ꯃꯅꯥꯛꯇ ꯀꯣꯢꯔꯑꯣ ꯀꯣꯢꯔꯛ ꯃꯥ ꯃꯅꯥꯛꯇ ꯀꯣꯢꯔꯛꯑꯣ ꯀꯣꯢꯔꯛꯑꯣ ꯍꯥꯢꯕꯅꯤ ꯍꯣꯢ ꯇꯣꯢꯅ ꯇꯣꯢꯅ ꯍꯥꯢꯕꯅꯤ ꯑꯩ ꯂꯥꯛꯄ ꯁꯪꯗꯕ ꯂꯩꯃꯤꯟꯅꯗꯦ ꯌꯥꯝ ꯅꯛꯏꯗ ꯍꯣꯢ ꯌꯥꯝ ꯂꯥꯞꯇꯦꯗ ꯑꯩꯈꯣꯢꯕꯅꯤ ꯂꯩꯃꯤꯟꯅ ꯂꯩ ꯂꯩ ꯂꯩꯕꯁꯦ
ꯑꯣ
ꯍꯥꯟꯅ ꯂꯩꯃꯤꯟꯅꯕꯅꯦ ꯍꯧꯖꯤꯛꯇꯤ ꯇꯣꯉꯥꯟ ꯇꯣꯉꯥꯟ ꯑꯃꯨꯛꯀ ꯂꯩꯈ꯭ꯔꯕꯀꯣ ꯑꯩꯅ ꯂꯩꯀꯥꯢ ꯑꯃꯗ ꯂꯩꯕ ꯃꯥꯅ ꯂꯩꯀꯥꯢ ꯑꯃꯗ ꯂꯩꯕ
ꯎꯝ ꯃꯥꯒꯤ ꯂꯩꯀꯥꯢ ꯃꯨꯛ ꯑꯗꯨꯗꯤ ꯈꯪꯉꯦ ꯃꯥ ꯂꯩꯐꯝꯗꯨꯗꯤ ꯅꯪꯒꯤꯗꯨꯒꯤ
ꯑꯩ ꯑꯗꯨꯗ ꯑꯗꯨꯗ ꯑꯩ ꯍꯥꯟꯅ ꯂꯩꯔꯝꯃꯦ ꯑꯩꯈꯣꯏ ꯄꯨꯟꯅ ꯂꯩꯃꯤꯟꯅꯕꯅꯦ ꯗꯨ ꯑꯩ ꯑꯃꯨꯛꯀ ꯍꯣꯡꯕꯀꯣ
ꯎꯝ
ꯏꯁ ꯈꯣꯏ ꯂꯩꯃꯤꯟꯅꯔꯥꯕ ꯃꯇꯝꯗꯨꯗꯤ ꯑꯁ ꯂꯣꯏꯔꯦꯍꯦ ꯖꯥꯠ ꯖꯥꯠ ꯇꯧꯕꯅꯤ ꯑꯩꯈꯣꯏꯗꯤ
ꯀꯤꯌꯦꯍꯦ
ꯀꯥꯔꯝ ꯀꯃꯥꯏ꯭ꯟ ꯀꯤꯕ
ꯅꯪꯒꯤ ꯖꯥꯠ ꯖꯥꯠ ꯇꯨ ꯀꯤꯌꯦꯕ
ꯑꯦꯁ ꯀꯩꯁꯨ ꯇꯧꯗꯕꯅꯦ ꯑꯈꯣꯏꯗꯤ ꯁꯨꯝ ꯂꯥꯡꯕ ꯈꯣꯠꯄ ꯁꯨꯝ ꯇꯧꯋꯦ ꯍꯥꯏꯕ ꯋꯥꯅꯤꯗ ꯍꯣꯢꯅꯦ ꯖꯥꯠ ꯖꯥꯠ ꯇꯧꯕꯅꯤ ꯍꯥꯏꯕꯗꯨꯗ ꯅꯪꯒꯤ ꯋꯥꯈꯟꯗ ꯀꯔꯤ ꯐꯥꯎꯔꯛꯄ꯭ꯔꯥ
ꯑꯥ ꯌꯧꯒ꯭ꯔꯦ
ꯑꯁ ꯗꯤꯒꯤꯇꯦꯜ ꯈꯔ ꯍꯥꯏꯔꯛꯑꯣꯅ ꯁꯤꯃꯛꯇꯤ ꯑꯩ ꯍꯥꯟꯅ
ꯅꯪ ꯈꯪꯉꯤꯗꯨꯅꯤ ꯍꯥꯏꯕ ꯌꯥꯗꯦ ꯍꯥꯏꯕꯗꯨ
ꯎꯝ ꯑꯗꯣꯗꯨ ꯑꯗꯨꯑꯣꯏꯔꯥ ꯑꯣ ꯑꯗꯨ ꯑꯣꯏꯔꯝꯕ ꯌꯥꯏ ꯑꯗꯨꯕꯨ ꯈꯟꯗꯤ ꯈꯜꯂꯦꯕꯀꯣ ꯈꯔ ꯈꯔꯗꯤ ꯑꯩꯅ ꯁꯤ ꯍꯥꯏꯔꯛꯗꯣ ꯋꯥꯈꯟꯗꯗꯤ ꯀꯩꯀꯩꯅꯣ ꯌꯥꯝ ꯂꯥꯛꯈ꯭ꯔꯦꯕ ꯌꯥꯏꯅꯦ ꯁꯣꯝꯁꯦ ꯍꯟꯕꯗ ꯀꯩꯅꯣ ꯌꯥꯝ ꯀꯩꯅꯣ ꯇꯧꯕ ꯃꯥꯜꯂꯤꯅꯦ
ꯁꯥꯔꯇꯤꯐꯥꯏ ꯑꯣꯏꯈ꯭ꯔꯕꯅꯤ
ꯑꯁ ꯌꯥꯏ ꯌꯥꯏ
ꯑꯣꯏꯔꯣꯏꯗꯕꯗꯀꯣ ꯑꯣꯏꯗꯕꯗ ꯈꯟꯕꯗ ꯁꯥꯔꯇꯤꯐꯥꯏꯠ ꯑꯣꯏꯈ꯭ꯔꯕꯅꯤ
ꯀꯥꯏꯗꯩꯅꯣꯍꯦ ꯅꯁꯥꯗ ꯅꯪ ꯅꯁꯥꯗ ꯌꯥꯝ ꯀꯩꯅꯣ ꯌꯥꯝ ꯅꯦꯝꯅ ꯈꯜꯂꯤꯗꯣ ꯀꯩꯅꯣ ꯈꯔ ꯋꯥꯡꯅ ꯈꯟꯒꯗꯕꯅꯦꯍꯦ
ꯑꯩꯁ
ꯋꯥꯔꯤꯗꯣ
ꯀꯤꯕꯨ ꯀꯤꯔꯛꯑꯦꯍꯦ
ꯀꯔꯤꯒꯤ ꯑꯩ ꯃꯤ ꯁꯣꯛꯄ ꯍꯩꯇꯦ ꯊꯃꯣꯏꯗ ꯑꯣꯏꯒꯦꯔꯥ ꯊꯃꯣꯏꯗ ꯑꯣꯏꯒꯦꯔꯥ ꯀꯥꯏꯗ ꯑꯣꯏꯒꯦꯔꯥ ꯑꯩ ꯁꯣꯛꯄ ꯍꯩꯇꯦ ꯃꯤ
ꯍꯁ ꯌꯥꯝ ꯐꯥꯕꯤ ꯃꯤꯅꯦꯀꯣ
ꯑꯩꯅ ꯍꯥꯏꯕꯗꯤ ꯑꯩꯅ ꯍꯥꯏꯕꯗꯤ ꯃꯤ ꯕ꯭ꯔꯣꯛ ꯇꯧꯕꯒꯨꯝꯕꯗꯨ ꯊꯦꯝꯕꯒꯨꯝꯕ ꯁꯤꯒꯨꯝꯕꯗꯤ ꯍꯩꯈ꯭ꯔꯖꯥꯠꯅꯤ
ꯑꯁ ꯌꯥꯝ ꯐꯕ ꯃꯤꯅꯤꯅꯦ ꯁꯣꯝꯁꯦ
ꯑꯁ ꯑꯗꯨꯃꯥꯏꯅ ꯇꯧꯕꯥꯅꯤ ꯍꯣꯏ
ꯅꯃꯥꯟꯅꯕꯗꯣ ꯍꯨꯟꯗꯣꯛꯂꯝꯃꯒꯦ ꯑꯩ ꯑꯗꯨꯗꯤ
ꯋꯥꯔꯤꯗꯣ ꯌꯥꯏꯅꯦ ꯃꯥꯅ ꯑꯃꯨꯛ ꯑꯩꯉꯣꯟꯗ ꯑꯃꯨꯛꯀ ꯁꯥꯎꯔꯛꯑꯗꯤ ꯏꯕꯥꯅꯤ ꯃꯔꯛꯇ ꯑꯃꯨꯛꯒ ꯀꯩꯅꯣ ꯑꯃꯥꯡ ꯑꯀꯥꯏ ꯊꯣꯛꯀꯗꯧꯔꯤꯅꯦ ꯑꯃꯨꯛꯒ
ꯌꯦꯛꯅꯕ ꯌꯦꯛꯅꯕ ꯍꯧꯔꯅꯤ
ꯌꯦꯛꯅꯥꯕ ꯍꯩꯔ ꯐꯣꯟ ꯅꯝꯕꯔꯗ ꯕ꯭ꯂꯣꯛ ꯊꯝꯃꯗꯤ ꯋꯥ ꯂꯣꯏꯔꯦꯍꯦ
ꯋꯥ ꯂꯣꯏꯔꯦ
ꯑꯗꯨꯃꯛꯇꯤ ꯇꯧꯔꯣꯏꯗ ꯃꯥꯁꯨ ꯒ꯭ꯌꯥꯟ ꯇꯥꯕꯅꯤꯅꯥꯀꯣ ꯆꯥꯛ ꯌꯦꯟꯁꯥꯡ ꯊꯣꯡꯕꯗꯁꯨ ꯃꯥꯗꯤ ꯐꯖꯅ ꯏꯟꯇꯔꯦꯁꯇꯨꯗꯤ ꯂꯩꯗꯤ ꯂꯩꯕꯅꯤ
ꯎꯝ
ꯑꯩꯈꯣꯏ ꯀꯥꯡꯕꯨꯁꯦ ꯊꯣꯡ ꯊꯥꯛꯄꯗꯗꯤ ꯏꯟꯇꯔꯦꯁ ꯂꯩꯕ ꯈꯛꯇ ꯑꯩꯈꯣꯏꯒꯤ ꯑꯩꯈꯣꯏꯒꯤ ꯅꯨꯄꯤ ꯑꯣꯏꯍꯟ ꯑꯣꯏꯕꯁꯤꯡꯗꯨꯗꯤ ꯃꯔꯥꯏꯕꯛ ꯐꯈ꯭ꯔꯦ ꯀꯣ
ꯑꯗꯨꯗꯤ ꯆꯍꯤ ꯆꯍꯤꯒꯤ ꯅꯣꯏꯗ ꯂꯩꯔꯁꯤꯔꯥ ꯆꯍꯤ ꯆꯍꯤ ꯑꯃ ꯃꯉꯣꯟꯗ ꯆꯍꯤ ꯑꯃ ꯅꯪꯉꯣꯟꯗ
ꯁꯤ ꯃꯔꯝꯗꯗꯤ ꯌꯥꯝ ꯐꯩꯕ ꯑꯩꯈꯣꯏ ꯀꯥꯡꯕꯨꯗꯣ ꯑꯃꯁꯨ ꯑꯃꯁꯨ ꯐꯖꯅ ꯇꯧꯕ ꯏꯃꯥꯟꯅꯕ ꯑꯃ ꯑꯩꯅ ꯍꯦꯛ ꯂꯩꯃꯤꯟꯅꯕ ꯅꯨꯄꯥ ꯑꯃꯁꯨ ꯁꯤ ꯁꯨꯃꯥꯏꯅ ꯇꯧꯕꯁꯤ ꯌꯥꯝ ꯍꯩꯕꯀꯣ
ꯎꯝ
ꯏꯔꯣꯟꯕꯒꯨꯝꯕ ꯇꯧꯕ ꯉꯥ ꯑꯇꯥꯎꯕꯒꯨꯝꯕ ꯇꯧꯕꯁꯤ ꯌꯥꯝ ꯍꯩ
ꯑꯦꯠꯚꯔꯇꯥꯏꯁꯔ ꯅꯪꯒꯤꯁꯦ ꯑꯦꯠꯚꯔꯇꯥꯏꯁ ꯇꯧꯔꯤꯔꯕ
ꯑꯦꯗꯚꯔꯇꯥꯏꯁꯁꯨ ꯑꯣꯏꯔꯦ ꯑꯗꯨꯕꯨ ꯑꯩꯒꯤ ꯑꯩꯒꯤ ꯃꯔꯨꯞꯁꯤꯡꯗ ꯑꯩ ꯁꯨꯃꯥꯏ ꯁꯨꯃꯥꯏꯅ ꯇꯧꯕ ꯃꯤꯗꯣ ꯂꯣꯏꯅꯩ ꯍꯥꯏꯕꯗꯨ ꯅꯪꯉꯣꯟꯗ ꯍꯥꯏꯖꯕ ꯋꯥꯅꯤꯗ ꯇꯥꯡꯈ꯭ꯔꯕ ꯋꯥ ꯋꯥꯅꯤꯀꯣ ꯁꯤ ꯃꯤ ꯃꯤꯇꯣꯞ ꯃꯤ ꯑꯇꯣꯞꯄꯗ ꯍꯥꯏ ꯍꯥꯏꯅ
ꯍꯥꯏꯕ ꯌꯥꯗꯦ ꯍꯥꯏꯕ ꯌꯥꯗꯦ
ꯃꯤ ꯑꯇꯣꯞꯄꯗ ꯍꯥꯏꯗꯤ ꯅꯪ ꯅꯪꯒꯤ
ꯃꯣꯏ ꯈꯪꯈ꯭ꯔꯗꯤ ꯅꯣꯏꯁꯦ ꯂꯣꯏ ꯕꯨꯛ ꯇꯧꯈ꯭ꯔꯅꯦꯕ ꯃꯣꯏꯅ
ꯃꯥꯅꯦ ꯃꯥꯅꯦ
ꯍꯥꯏꯕ ꯌꯥꯗꯦ ꯍꯥꯏꯗꯣꯛꯄ ꯌꯥꯗꯕ ꯋꯥꯅꯦ
ꯃꯥꯅꯦ ꯃꯥꯅꯦ ꯍꯣꯏ ꯆꯨꯝꯃꯤ